ꯍꯜꯂꯣ
ꯇꯥꯔꯦꯀꯣ
ꯇꯥꯏꯌꯦ
ꯎꯝ ꯌꯥꯝ ꯍꯔꯥꯎꯋꯦ ꯌꯥꯝ ꯅꯨꯡꯉꯥꯏ
ꯐꯖꯔꯦ ꯄꯥꯎ ꯅꯪꯒꯤ ꯈꯣꯜ ꯇꯔꯥ ꯕꯥ ꯁꯦ ꯀꯨꯏꯔꯦꯗ ꯀꯨꯏꯔꯦꯗ
ꯀꯨꯏꯔꯤ ꯉꯁꯤ ꯏꯕꯥꯅꯤ ꯋꯥꯔꯤ ꯁꯥꯔꯕꯣ
ꯁꯥꯗꯤꯌꯦ ꯑꯗꯨꯒꯤꯅꯦ ꯉꯔꯥꯡ ꯁꯥꯗꯦ
ꯉꯔꯥꯡ ꯁꯥꯏꯌꯦꯗꯥ ꯈꯪꯗꯦ ꯉꯔꯥꯡ ꯁꯥꯥ ꯃꯥꯂꯦ ꯅꯨꯡꯗꯥꯡꯗꯔ ꯅꯨꯡꯊꯤꯟꯗꯔꯥ ꯈꯪꯗꯦ ꯉꯥꯔꯥꯡ ꯑꯁꯥꯏꯗ ꯁꯕ ꯅꯠꯇ꯭ꯔꯣ ꯁꯤꯗꯅ ꯅꯠꯇꯕꯥ
ꯍꯣꯏ ꯁꯥꯏ ꯁꯥꯏ ꯋꯥꯆꯦꯞꯀꯨꯝꯕꯗꯗꯤꯀꯣ
ꯎꯝ
ꯑꯩꯅ ꯍꯥꯏꯕꯗꯨ ꯃꯁꯤ ꯁꯤꯗꯅꯤ ꯍꯥꯏꯕꯅꯤ
ꯎꯝ
ꯆꯥꯛꯆꯔꯕ꯭ꯔꯣ ꯅꯈꯣꯏꯗꯤ
ꯑꯥꯎ ꯆꯥꯔꯦ
ꯑꯣ ꯀꯔꯤ ꯑꯦꯡꯁꯥꯡ ꯆꯒꯦ
ꯎꯝ ꯀꯥꯡꯁꯣꯏ ꯆꯥꯏ
ꯀꯥꯡꯁꯣꯏ ꯍꯥꯏꯕꯗꯤ ꯃꯊꯦꯟꯗꯤ ꯀ꯭ꯔꯤ ꯀꯤ ꯍꯥꯞꯔꯨ
ꯑꯂꯨꯒ ꯀꯣꯕꯤꯒ ꯎꯝ ꯍꯋꯥꯏ ꯀꯩꯅꯣ ꯌꯨ ꯍꯋꯥꯏ ꯀꯩ ꯍꯥꯏꯁꯤꯔꯥ ꯈꯪꯗꯦ ꯑꯗꯨꯒ ꯉꯥ ꯉꯥ ꯍꯥꯞꯄꯒ ꯉꯥ ꯊꯛꯑꯒ ꯆꯥꯏ
ꯅꯪꯅ ꯊꯣꯡꯕꯅꯤꯀꯣ
ꯑꯩꯅ ꯊꯣꯡꯕ ꯅꯠꯇꯦ
ꯀꯅꯅꯥ ꯊꯣꯡꯕ
ꯑꯩ ꯅꯉꯣꯟꯗ ꯍꯥꯏꯕꯤꯈ꯭ꯔꯕ ꯅꯠꯇ꯭ꯔꯣ ꯑꯩ ꯀꯩꯅꯣ ꯅꯨꯡꯊꯤꯟꯗꯗꯤ ꯑꯦ ꯅꯨꯡꯗꯥꯡꯗꯗꯤ ꯅꯪꯉꯣꯟꯗꯅꯤꯀꯣ ꯍꯥꯏꯅ ꯍꯥꯏꯔꯤꯕꯗꯣ
ꯑꯣ ꯑꯣ ꯍꯥꯌꯦ ꯍꯥꯌꯦ ꯉꯍꯥꯟ ꯍꯥꯏꯕ
ꯎꯝ
ꯑꯗꯣ ꯅꯪꯒꯤ ꯈꯣꯟꯖꯦꯜ ꯇꯥꯕꯁꯦ ꯌꯥꯝ ꯅꯨꯡꯉꯥꯏꯔꯦ ꯍꯥꯎꯔꯦ ꯍꯥꯎꯔꯦ
ꯑꯦ ꯑꯩꯁꯨ ꯍꯧꯖꯤꯛ ꯋꯥꯔꯤ ꯁꯥꯕꯄꯕꯁꯤ ꯌꯥꯝ ꯍꯔꯥꯎꯋꯦ ꯌꯥꯝ ꯍꯔꯥꯎꯋꯦ ꯍꯧꯖꯤꯛ ꯑꯍꯨꯝ ꯃꯥꯡꯈꯒꯤ ꯅꯨꯡꯉꯥꯏꯗꯕꯅ
ꯑꯣ ꯑꯗꯨꯗꯣ ꯑꯩ ꯍꯣꯔꯦꯟ ꯍꯥꯏꯕꯤꯒꯦꯀꯣ ꯑꯗꯣ ꯑꯥ ꯍꯧꯖꯤꯛ ꯍꯧꯖꯤꯛꯁꯤ ꯅꯪ ꯀ꯭ꯂꯥꯁꯇ ꯆꯠꯂꯤꯔꯥ ꯑꯗꯨꯒ ꯀꯔꯝꯍꯥꯏꯅ ꯇꯧꯔꯤꯒꯦ
ꯍꯧꯖꯤꯛ ꯆꯜꯂꯤꯠ ꯑꯗꯨ ꯇꯣꯛꯈꯔꯅꯤ
ꯑꯣ ꯑꯗꯨ ꯑꯥ ꯉꯁꯤ ꯑꯌꯨꯛꯇ ꯅꯠꯇ꯭ꯔꯣ ꯅꯪꯅ ꯀꯔꯤ ꯀꯔꯤ ꯑꯥ ꯑꯗꯨ ꯀꯔꯤꯒꯤ ꯌꯥꯎꯕꯒꯦ ꯍꯥꯏꯗꯅ ꯍꯥꯏꯕꯗꯣ ꯉꯁꯤ ꯑꯌꯨꯛꯅꯤꯀꯣ
ꯑꯌꯨꯛ ꯇꯠꯇꯕ ꯅꯨꯡꯗꯤꯟꯗ
ꯅꯨꯡꯊꯤꯟꯗ ꯀꯣ ꯃꯤ ꯌꯥꯝꯃꯟꯕꯒꯤ ꯑꯃꯨꯛ ꯀꯥꯎꯗꯤ ꯀꯥꯎꯈ꯭ꯔꯕꯀꯣ ꯁꯨꯃꯥꯏꯅ ꯇꯧꯕ ꯑꯗꯨꯗ
ꯎꯝ
ꯑꯗꯨꯒꯅꯦ ꯑꯗꯨ ꯍꯌꯦꯡꯗꯤ ꯍꯣꯏ ꯑꯗꯨ ꯍꯌꯦꯡꯗꯤ ꯌꯨꯝꯗꯒꯨꯝꯕ ꯂꯩꯒ ꯭ꯔꯥ ꯑꯗꯨꯒ ꯊꯕꯛꯀꯨꯝꯕ ꯆꯠꯀꯗ꯭ꯔ ꯃꯄꯥꯟꯗ
ꯊꯕꯛꯗꯤ ꯅꯨꯡꯇꯤꯒꯤ ꯆꯠꯀꯅꯤ ꯏꯚꯤꯅꯤꯡ ꯑꯗꯨꯕꯨ ꯅꯨꯡꯊꯤꯟꯗ ꯍꯌꯦꯡ ꯀ꯭ꯂꯥꯁ ꯆꯠꯀꯗ꯭ꯔꯥ ꯆꯠꯂꯣꯏꯗ꯭ꯔꯥ ꯇꯣꯛꯑꯁꯤꯔꯥ ꯆꯠꯁꯤꯔꯥ ꯈꯜꯂꯤ
ꯑꯣ ꯀꯣꯔꯦꯁꯄꯣꯟꯗꯦꯗ ꯇꯝꯕꯒꯤꯀꯣ
ꯎꯝ ꯅꯠꯇꯦ ꯀꯦꯁꯄꯣꯟꯗꯦꯟꯗꯗꯤ ꯄꯩꯈꯥ ꯊꯥꯕ ꯃꯇꯝꯗ ꯈꯛꯇꯅꯦ ꯑꯗꯨꯕꯨ ꯀꯣꯆꯤꯡꯗꯣ
ꯑꯣ ꯑꯣ ꯀꯣꯆꯤꯡꯁꯨ ꯂꯧꯋꯦꯀꯣ
ꯎꯝ ꯅꯪ ꯂꯣꯏ ꯀꯥꯎꯈ꯭ꯔꯕꯅꯦ
ꯑꯁ ꯀꯥꯎ ꯀꯥꯎꯗꯦ ꯑꯗꯨꯕꯨ ꯀꯔꯤ ꯍꯥꯏꯁꯤꯔꯥ ꯑꯥ ꯃꯤ ꯍꯣꯏ ꯃꯤ ꯑꯇꯣꯞꯄꯁꯤꯡꯁꯨ ꯀꯔꯤ ꯀꯔꯤ ꯍꯥꯏ ꯃꯈꯣꯏꯁꯨ ꯀꯣꯆꯤꯡ ꯂꯧꯋꯦ ꯑꯗꯨꯏꯗꯥ ꯌꯥꯝ ꯍꯥꯏꯕꯀꯣ ꯃꯈꯣꯏ ꯃꯨꯁꯨ ꯋꯥꯔꯤꯗꯣ ꯁꯨꯃꯥꯏꯅ ꯍꯥꯏꯔꯛꯄꯀꯣ ꯃꯈꯣꯏꯁꯨ ꯑꯗꯨ ꯁꯤꯡꯕ ꯉꯝꯗ ꯍꯥꯏꯕꯗꯤ ꯃꯤ ꯑꯇꯣꯞ ꯑꯇꯣꯞꯄꯁꯨ ꯁꯨꯃꯥꯏꯅ ꯃꯈꯣꯏꯁ ꯁꯨꯃꯥꯏꯅ ꯆꯠꯂꯤ ꯑꯗꯨꯒ ꯂꯥꯛꯄ ꯃꯇꯝꯗ ꯃꯥꯅ ꯑ ꯃꯤ ꯑꯃꯅ ꯆꯥꯛ ꯌꯦꯟꯁꯥꯡ ꯊꯣꯡꯂꯦ ꯑꯗꯨ ꯁꯨꯃꯥꯏꯅ ꯍꯥꯏꯌꯦꯕꯀꯣ
ꯎꯝ ꯑꯗꯨꯒ ꯍꯥꯏꯕ ꯀꯥꯟꯗꯗꯤ ꯑꯃꯨꯛꯀ ꯅꯤꯡꯁꯤꯡꯂꯛꯄ
ꯑꯩ ꯑꯩꯅꯔꯣ
ꯅꯠꯇꯦ ꯅꯪꯅ ꯃꯤ ꯃꯌꯥꯝ ꯃ ꯁꯥꯕꯒꯤ ꯎꯝ ꯑꯁꯤꯅ ꯑꯁꯤꯅ ꯁꯤ ꯊꯕꯛ ꯇꯧꯕꯅꯤ ꯑꯁꯤꯅꯤ ꯁꯤ ꯊꯕꯛ ꯇꯧꯕꯅꯤ ꯍꯥꯏꯕꯗꯣ ꯀꯥꯎꯔꯦꯕ ꯅꯔꯚꯁ ꯆꯠꯂꯦꯕ ꯑꯗꯨꯕꯨ ꯑꯩ ꯍꯥꯏꯈꯤ ꯉꯥꯏꯈꯣ ꯑꯗꯨꯕꯨ ꯎ ꯑꯩꯅ ꯑꯃꯨꯛꯀ ꯍꯥꯏꯔꯀꯥꯟꯗ ꯑꯣ ꯑꯗꯨꯒꯤ ꯅꯨꯄꯤꯗꯣ ꯑꯗꯨꯃꯥꯏꯅ ꯇꯧꯅꯤ ꯑꯗꯨꯃꯥꯏꯅ ꯇꯧꯅꯤ ꯅꯤꯡꯁꯤꯡꯂꯛꯑꯦ ꯍꯥꯏꯕꯅꯤꯗ ꯋꯥ
ꯍꯣꯏ ꯍꯣꯏ ꯅꯤꯡꯁꯤꯡꯂꯛꯏ ꯑꯗꯨ ꯅꯪꯅ ꯇꯧꯔꯕ ꯊꯕꯛ ꯍꯥꯏꯕꯁꯤ ꯑꯃꯨꯛꯀ ꯀꯥꯎꯈ꯭ꯔꯦ ꯍꯥꯏꯌꯦ ꯑꯃꯨꯛꯀ ꯍꯥꯏ
ꯑꯦ ꯑꯉꯥꯡ ꯂꯧꯕ
ꯑꯣ ꯑꯣ
ꯁꯤ ꯂꯄ
ꯍꯣꯏ ꯍꯣꯏ ꯑꯗꯨ ꯇ